ꯀꯩꯗꯔꯤꯅꯣ
ꯀꯩꯁꯨ ꯇꯧꯗꯦꯗ
ꯋꯥꯀꯤꯡ ꯆꯠꯁꯦ꯫ ꯑꯥ꯫
ꯍꯣꯏ ꯆꯠꯁꯦ ꯀꯔꯤ ꯇꯕ꯭ꯔꯣ ꯅꯪ꯫
ꯋꯥꯛꯀꯤꯡ ꯆꯠꯀ ꯇꯕꯅꯤ ꯍꯥꯏꯗꯤ ꯂꯥꯛꯑꯣ꯫
ꯍꯣꯏ ꯂꯥꯛ ꯂꯒꯦ
ꯆꯥꯛꯇꯤ ꯀꯅꯅꯥ ꯊꯣꯡꯒꯗꯕ꯫
ꯑꯩ꯫
ꯑꯁ꯫
ꯑꯒꯤꯆ ꯅ ꯊꯦ ꯍꯥꯏ
ꯅꯆꯦꯒ ꯂꯩꯃꯤꯟꯅꯔꯣꯅ
ꯍꯣꯏ
ꯑꯁ ꯅꯨꯡꯉꯥꯏꯅꯤꯅꯦ ꯑꯗꯨꯗꯤ꯫
ꯅꯪ ꯀ
ꯑꯩꯔꯣ ꯑꯩꯁꯨ ꯁꯂꯥꯝ ꯂꯩꯀꯥꯏꯗ ꯂꯩꯅꯦ꯫ ꯊꯝꯈ꯭ꯔꯕꯣ꯫